ꯑꯣ ꯅꯨꯡꯉꯥꯏꯔꯤꯕ꯭ꯔꯣ
ꯅꯨꯡꯉꯥꯏꯔꯤꯌꯦ ꯅꯪꯒꯤꯁꯨ ꯇꯥꯗꯕ ꯀꯨꯏꯔꯦꯅꯦ
ꯑꯍꯣꯏ ꯇꯥꯗꯕ ꯀꯨꯏꯔꯦ ꯑꯗꯨꯒꯤ ꯅꯣꯏ ꯀꯔꯤ ꯀꯔꯤ ꯇꯧꯔꯕ꯭ꯔꯥ ꯍꯥꯏꯅ ꯄꯥꯎ ꯐꯥꯎꯅꯒꯦꯅ ꯇꯧꯔꯛꯄꯅꯦ꯫ ꯅꯣꯡ ꯐꯖꯅ ꯇꯥꯕꯒꯀꯣ ꯍꯣꯏ꯫
ꯎꯝ꯫
ꯑꯩꯅ ꯅꯣꯡ ꯇꯥꯕ ꯎꯝ꯫ ꯅꯣꯡ ꯇꯥꯕꯗꯨꯗ ꯌꯨꯝꯗꯣ ꯌꯨꯝ ꯃꯊꯛꯀꯤꯗꯣ ꯇꯥꯔꯛ ꯀꯦꯔꯥ ꯍꯩꯅ ꯄꯨꯛꯅꯤꯡ ꯋꯥꯕꯗꯣ ꯇꯨꯝꯕꯗꯣ ꯉꯔꯥꯡ ꯅꯨꯡꯗꯥꯡ ꯇꯨꯝꯕ ꯅꯨꯡꯉꯥꯏꯇꯦ ꯌꯨꯝ ꯀꯔꯝ ꯇꯧꯔꯝꯒꯦꯔꯥ ꯍꯥꯏꯅ꯫
ꯑꯣ ꯑꯦ꯫ ꯉꯥꯡ ꯑꯦ ꯉꯔꯥꯡꯗꯤ ꯈꯔ ꯐꯩꯌꯦ ꯎꯝ ꯎꯝ ꯀꯔꯤꯕ ꯅꯍꯥꯟꯒꯤ ꯑꯌꯨꯛꯇꯣ ꯍꯧꯒꯠꯄꯗ ꯁꯤ ꯀꯃꯟ ꯔꯨꯝꯒꯤ ꯈꯣꯏꯒꯤ ꯀꯃꯟ ꯔꯨꯝꯒꯤ ꯀꯥꯔꯄꯦꯠꯇꯣ ꯂꯣꯏꯅꯃꯛ ꯆꯣꯠꯈ꯭ꯔꯦ꯫ ꯏꯁꯤꯡ ꯉꯥꯛꯗ ꯉꯥꯏꯔꯦ ꯀꯩꯅꯣꯒꯤ ꯎꯝ ꯁꯤꯒꯤ ꯑꯣꯇꯤ ꯈꯣꯏꯒꯤ ꯃꯃꯥꯈꯣꯏꯒꯤꯗꯣ
ꯎꯝ꯫
ꯃꯥꯈꯣꯏꯒꯤ ꯔꯨꯝꯒꯤꯗꯣ ꯑꯁ ꯎꯝ ꯏꯁꯤꯡ ꯂꯩꯕꯖꯥꯠꯅꯦ ꯑꯗꯨꯗ ꯃꯄꯥꯟ ꯊꯣꯛꯈ꯭ꯔꯕ꯫
ꯑꯣ꯫
ꯑꯗꯨꯒꯤ ꯀꯃꯟ ꯌꯨꯝꯁꯦ ꯂꯣꯏꯅꯃꯛ ꯆꯣꯠꯈ꯭ꯔꯤꯅꯦ ꯉꯁꯤꯗꯤ ꯀꯔꯤꯁꯨ ꯇꯧꯗꯦ꯫ ꯉꯔꯥꯡ ꯑꯃꯨꯛꯀ ꯁꯦꯝꯕꯒꯤꯀꯣ ꯅꯣꯡꯁꯦ ꯐꯖꯅ ꯆꯨꯕ ꯖꯥꯠꯅꯤꯗ ꯒ꯭ꯌꯥꯟ ꯇꯥꯗ꯭ꯔꯦꯗ꯫ ꯅꯣꯏꯒꯤꯗꯤ ꯀꯔꯤꯁꯨ ꯇꯧꯗꯕ ꯅꯠꯇ꯭ꯔꯣ꯫
ꯍꯣꯏ ꯍꯣꯏ ꯑꯈꯣꯏꯗꯤ ꯀꯔꯤꯁꯨ ꯇꯧꯗꯦ꯫ ꯀ꯭ꯔꯤꯁꯨ ꯇꯩꯗꯦ꯫ ꯑꯗꯨꯕꯨ ꯅꯣꯏꯗꯥ ꯅꯣꯏꯗꯣꯟꯗ ꯑꯥ ꯃꯊꯛꯇꯒꯤ ꯇꯥꯔꯛꯀꯦꯔꯥ ꯍꯥꯏꯅ ꯑꯗꯣ ꯑꯩ ꯈꯟꯂꯒ ꯀꯤꯕꯗꯨ꯫
ꯑꯣ ꯑꯩꯁ ꯀ꯭ꯔꯤ ꯉꯔꯥꯡꯗꯤ ꯀ꯭ꯔꯤꯁꯨ ꯇꯥꯎꯗꯦꯗꯣ ꯑꯩ ꯅꯣꯡꯁꯨꯁꯨꯀꯣ ꯁꯨꯨꯛꯂꯦ
ꯇꯦ ꯑꯗꯨꯝ ꯂꯦꯞꯔꯒ ꯑꯥ ꯑꯗꯨꯝ ꯆꯨꯔꯒ ꯂꯩꯌꯦ ꯉꯔꯥꯡꯗꯤ ꯈꯔ ꯐꯩꯌꯦ ꯉꯔꯥꯡ ꯈꯔ ꯐꯕꯗꯨꯗ ꯌꯨꯝ ꯆꯠꯂꯦ ꯌꯨꯝ ꯆꯠꯅ ꯒꯥ ꯍꯦꯛ ꯌꯨꯝ ꯌꯧꯔꯒ ꯏꯃꯥꯈꯣꯏꯗꯣ ꯆꯥꯔ ꯋꯥꯟꯒꯦꯅ ꯂꯩꯕ ꯑꯥ ꯍꯩꯕꯣꯝꯒꯤ ꯀꯩꯅꯣꯗꯣ ꯃꯔꯨꯗꯣ ꯑꯗꯨꯒꯤ ꯑꯥ ꯀꯩꯅꯣ ꯑꯥ ꯃꯔꯨꯗꯨꯒꯥ ꯁꯧꯒ꯭ꯔꯤꯒꯀꯣ꯫
ꯎꯝ꯫
ꯅꯨꯡꯙꯤꯟꯒꯤ ꯆꯔꯥ ꯋꯥꯅꯤꯡꯉꯥꯏꯒꯤ ꯊꯣꯡ ꯐꯖꯅ ꯁꯥ ꯆꯥꯛꯁꯨ ꯊꯣꯡ ꯆꯥꯛꯁꯨ ꯑꯃꯨꯛꯀ ꯀꯥꯝꯃꯦ ꯑꯃꯨꯛꯀ ꯏꯟꯁꯥꯡ ꯑꯃꯨꯛ ꯊꯣꯡꯉꯦ꯫ ꯆꯥꯒꯦꯅ ꯂꯩꯕ ꯖꯥꯠꯅꯤ ꯂꯣꯏꯅꯃꯛ ꯑꯗꯨꯒ ꯁꯥꯔꯒ ꯆꯥꯕꯅꯤꯅꯀꯣ ꯆꯥꯛꯁꯨ ꯍꯥꯎꯕ ꯖꯥꯠꯅꯤꯗ꯫
ꯗꯣ ꯑꯥꯗ ꯑꯥꯗ ꯂꯦꯛꯄ꯭ꯔꯥ ꯅꯨꯡꯗꯥꯡ꯫
ꯅꯦꯛꯇꯦ ꯏꯆꯥꯅꯨꯄꯤꯗꯣ ꯅꯨꯡꯗꯥꯡꯗ ꯂꯥꯛꯔ ꯗꯤ ꯃꯨꯛ ꯀꯞꯗꯤ ꯐ
ꯑꯣ ꯑꯩꯗꯤ ꯅꯪ ꯑꯥꯗ ꯂꯦꯛꯄ꯭ꯔꯥ ꯍꯥꯏꯅ ꯈꯜꯂꯒ ꯏꯃꯥ ꯈꯛꯇ ꯂꯩꯔꯝꯒꯅꯤ ꯍꯥꯏꯅ ꯀꯩꯅꯣꯅꯦ ꯑꯩꯈꯣꯏ ꯑꯩꯈꯣꯏꯅꯤꯁꯨ ꯃꯊꯛꯇ ꯎꯝ ꯇꯨꯝꯕ ꯆꯠꯂꯦ ꯏꯆꯦ ꯑꯍꯥꯟ ꯈꯣꯏꯗꯀꯣ ꯑꯣꯛꯆꯥꯛ ꯂꯧꯔꯒ ꯂꯥꯛꯄꯗꯨ ꯃꯥꯅ ꯀꯥꯁꯦ ꯀꯥꯁꯦꯅ ꯑꯗꯨꯝ ꯀꯥꯎ ꯃꯟꯕꯒꯤ ꯆꯠꯂꯦ